ꯑꯩꯅ ꯍꯥꯏꯒꯦꯀꯣ
ꯏ ꯑꯗꯨ ꯃꯥ ꯀꯥꯏꯕꯨ ꯂꯩ
ꯅꯪꯅ ꯑꯥꯔꯟ ꯇꯧꯔꯒ ꯇꯧꯋꯦ ꯐꯪꯗ꯭ꯔꯦ ꯀꯔꯤꯒꯤꯅꯣ ꯑꯗꯨꯃꯅ ꯂꯥꯛꯈ꯭ꯔꯁꯨ ꯍꯥꯏꯅꯁꯨ ꯈꯟꯕ ꯑꯗꯨꯀꯣ ꯃꯤ ꯎ ꯎꯝ ꯍꯗꯤꯀꯣ ꯑꯗꯨꯝ ꯑꯩ ꯅꯪꯉꯣꯟꯗ ꯅꯨꯡꯁꯤꯗ꯭ꯔꯦ ꯑꯗꯨꯝ ꯍꯥꯏꯕꯤꯕꯦ ꯑꯗꯨ ꯅꯨꯡꯉꯥꯏꯇꯔꯦ ꯑꯗꯨꯗꯤ ꯐꯦꯁ ꯇꯨ ꯐꯦꯁ ꯇꯥꯔꯛꯗꯅꯀꯣ ꯍꯥꯏꯈꯤꯅꯤ
ꯍꯣꯏꯗꯅꯤ ꯅꯝꯅꯦꯕꯣ
ꯑꯩꯗꯤ ꯍꯥꯏ ꯋꯥ ꯃꯇꯀꯨꯞ ꯉꯥꯡꯕꯗꯤ ꯋꯥꯅꯦꯕ ꯑꯩꯗꯤ ꯏꯣꯁꯇꯗꯤ ꯇꯧꯅꯤꯦꯕ ꯁꯅꯦ ꯍꯥꯏꯗꯤ ꯑꯗꯨ ꯑꯣꯏꯔꯒ ꯑꯩꯗꯤ ꯑꯩꯈꯣꯏꯒꯤ ꯔꯨꯝꯃꯦꯒꯤ ꯁ꯭ꯇꯥꯏꯜꯗꯣ ꯄꯥꯝꯖꯔꯛꯇ꯭ꯔꯦ ꯍꯥꯏꯕꯗꯤ ꯃꯡ ꯄꯥꯟꯗ ꯑꯗꯨ ꯑꯗꯨꯝ ꯌꯦꯡ ꯁꯟꯕ ꯂꯩꯕꯒꯤ ꯑꯩ ꯑꯗꯨꯝ ꯉꯥꯡꯅꯤꯡꯗ꯭ꯔꯦ ꯃꯣꯏ ꯉꯥꯡꯅꯤꯡꯕ ꯉꯁꯤꯅꯨ ꯎꯝ ꯂꯩꯌꯦꯃꯦ
ꯑꯗꯨꯗꯤ ꯅꯨꯡꯉꯥꯏꯕ꯭ꯔꯣ ꯑꯗꯨꯗꯤ ꯐꯔꯦꯀꯣ
ꯌꯦ ꯁꯤꯟ ꯃꯥ ꯅ ꯃꯅꯨꯡ ꯑꯗꯨ ꯅꯜꯂꯤ ꯁꯤꯗꯨꯁꯨ ꯂꯁꯤ
ꯍꯣꯏ ꯃꯥꯁꯨ ꯑꯗꯨꯝꯅ ꯍꯥꯏꯕꯅꯦ ꯑꯥꯏꯇꯦꯝꯗꯨꯁꯨ ꯂꯩꯇ꯭ꯔꯦꯗꯤ ꯋꯥꯔꯁꯨ ꯑꯁ ꯋꯥꯔꯁꯨ ꯀꯣ ꯇꯣꯕꯥ
ꯍꯣꯏ ꯅꯪ ꯍꯥꯏꯗꯤ ꯅꯪ ꯑꯩꯈꯣꯏꯔꯒ ꯂꯩ ꯑꯩꯈꯣꯏꯅ ꯑꯗꯨꯅꯤ ꯑꯩꯈꯣꯏ ꯋꯥ ꯉꯥꯡꯉꯥꯏ ꯂꯩ
ꯑꯗꯨꯅ ꯍꯦꯟꯅ ꯐꯩꯀꯣ
ꯃꯗꯨ ꯊꯤꯀ
ꯍꯥꯏꯗꯤ ꯑꯗꯨ ꯑꯗꯨꯅ ꯐꯝꯃꯦ ꯍꯥꯏꯗꯤ ꯑꯗꯨ ꯅꯨꯡꯉꯥꯏꯌ ꯦ ꯁꯖꯤꯟꯁꯨ ꯑꯗꯨꯝ ꯂ
ꯍꯣꯏ ꯍꯣꯏ ꯑꯗꯨꯒ ꯅꯔꯥꯝꯗꯨꯀꯣ ꯑꯩꯗꯤꯀꯣ ꯌꯥꯝꯅ ꯁꯥꯎꯔꯦ ꯑꯗꯨ ꯅꯨꯄꯤ ꯑꯃꯗꯨꯀꫭ ꯋꯥꯀ ꯍꯦꯔꯀꯣ
ꯑꯁ
ꯅꯪ ꯈꯟꯗ꯭ꯔꯤꯕꯣ ꯑꯩꯕꯨꯎꯗ ꯑꯁꯣꯛ ꯑꯩꯅ ꯂꫭꯏꯅ ꯅꯥꯏ ꯌꯥꯝꯅ ꯁꯥꯎꯋꯦ ꯑꯩꯈꯣꯏꯗ ꯀꯤꯔꯕ ꯍꯥꯏ ꯇꯧꯔꯒ ꯑꯗꯗ ꯄꯦꯇꯥ ꯇꯨꯝꯉꯀꯣꯦ ꯃꯗꯣ ꯑꯗꯨ ꯌꯥꯝ ꯉꯥꯛꯀꯧꯗ ꯣ ꯊꯅ ꯆꯂꯦꯠ ꯄꯤ ꯇ ꯅ ꯋꯥ ꯀ ꯃꯥꯁꯨ ꯌꯥꯏꯀꯣ ꯇꯧꯔꯁꯨ ꯌꯥꯏꯀꯣ ꯑ ꯂꯥꯛꯅꯤ ꯃꯥ ꯂꯥꯛꯑꯦ ꯀꯔꯤ ꯂꯥꯛꯑ ꯗꯤꯐ꯭ꯔꯦꯟꯁ ꯇꯧꯋꯦ ꯌꯥ ꯑꯗꯨ ꯅꯃꯛ ꯂꯩ
ꯎꯝ ꯍꯥꯏ ꯋꯥ
ꯑꯣꯖ
ꯎꯝ
ꯍꯣꯏ ꯑꯗꯨ ꯑꯗ ꯃꯥ ꯍꯣꯏ ꯍꯣꯏ ꯑꯗꯨꯅꯦ ꯑꯁꯨ ꯀꯣꯝꯄ꯭ꯂꯤꯠ ꯇꯧꯔꯁꯨ ꯀꯣꯔꯁ ꯀꯝꯄ꯭ꯂꯤꯠ ꯇꯧꯔꯁꯨ ꯌꯥꯏꯌꯦ ꯂꯣꯏꯔꯦꯗ ꯑꯩꯈꯣꯏꯁꯨ ꯍꯧꯖꯤꯛꯥꯡꯅꯤꯆꯕꯅꯦꯀꯣ ꯑꯗꯨꯅꯦ ꯍꯥꯛ ꯅꯨꯡꯉꯥꯏꯕ ꯐꯁ